ꯍꯦꯜꯂꯣ ꯀꯩꯗꯧꯔꯤꯅꯣ
ꯀꯝꯇ ꯇꯧꯗꯦ
ꯆꯥꯛ ꯆꯥꯔꯕꯣ
ꯀꯩꯗꯧꯔꯤꯅꯣ ꯅꯪ
ꯑꯁ ꯍꯤꯞꯄꯒ ꯂꯩꯗ ꯆꯥꯛꯆꯥꯥꯔꯕꯣ
ꯑꯥ
ꯆꯥꯛ ꯆꯥꯔꯕꯣ
ꯆꯥꯛ ꯆꯥꯔꯦ
ꯀꯔꯤ ꯃꯊꯦꯜ ꯆꯥꯏ ꯉꯁꯤꯗꯤ
ꯎꯝ ꯎꯝ ꯗꯤ ꯀꯨꯗꯧꯔꯤꯅꯣ
ꯇꯨꯝꯃꯒ ꯂꯩꯌꯦ
ꯑꯦ ꯑꯦ ꯇꯨꯝꯃꯅꯤ
ꯀꯩꯗꯧꯔꯒꯦꯍꯦ
ꯍꯥ
ꯅꯣꯏ ꯃꯐꯝꯗ ꯃꯥꯏ ꯂꯥꯛꯄ꯭ꯔꯣ ꯃꯥꯏ
ꯍꯦ ꯍꯣꯏ ꯃꯩ ꯂꯥꯛ ꯑꯦ
ꯅꯣꯡꯗꯤ ꯆꯨꯕ꯭ꯔꯣ
ꯅꯣꯏ ꯐꯝꯗꯤ
ꯑꯩꯈꯣꯏꯗꯁꯨ ꯂꯥꯛꯑꯦꯗ
ꯑꯥ ꯀꯦꯅꯔꯦ
ꯀꯔꯤ ꯑꯦꯟꯁꯥꯡ ꯆꯥꯏ ꯍꯥꯏꯕ
ꯍꯥ
ꯀꯔꯤ ꯑꯦꯟꯁꯥꯡ ꯆꯥꯏ ꯍꯥꯏꯕ ꯅꯪ
ꯎꯝ ꯉꯁꯤꯗꯤ ꯗꯥꯜ ꯆꯥꯏꯌꯦ
ꯑꯣ ꯈ꯭ꯋꯥꯏꯅ ꯍꯥꯎꯕ ꯗꯥꯜ ꯗꯨꯅꯤꯅꯦ
ꯍꯣꯏ ꯈ꯭ꯋꯥꯏꯗꯒꯤ ꯍꯧꯕꯁꯦ ꯗꯥꯥꯜꯅꯦꯗ
ꯑꯩꯈꯣꯏꯁꯨ ꯑꯌꯨꯛꯇꯗꯤ ꯗꯥꯜ ꯆꯥꯏ
ꯑꯥ ꯑꯆꯦ
ꯅꯣꯡ ꯆꯨꯕꯗꯗꯤ ꯗꯥꯜꯅ ꯍꯦꯟꯅ ꯍꯥꯎꯕꯅꯤꯗ
ꯅꯣꯡ ꯆꯨꯕ ꯅꯣꯏ ꯐꯝꯗꯤ
ꯍꯣꯏ ꯑꯩꯈꯣꯏꯗꯗꯤ ꯅꯣꯡ ꯀꯟꯅ ꯆꯨꯑꯦ ꯏꯪꯕꯅ ꯁꯤꯗꯣꯔꯦ
ꯑꯣ ꯅꯣꯡ ꯆꯨꯕꯅꯤ ꯂꯩꯕ ꯅꯨꯡꯉꯥꯏꯔꯤꯁꯦ
ꯀꯩꯁꯨ ꯇꯧꯕ ꯌꯥꯗꯕ ꯅꯣꯡꯁꯤꯅ
ꯑꯣꯏꯔꯝꯃꯗꯤ ꯌꯥꯏ ꯄꯣꯠꯊꯕꯅ ꯐꯔꯅꯤ ꯅꯣꯏꯗꯤ ꯅꯣꯡ ꯁꯨꯞ ꯆꯨ ꯆꯨꯗ꯭ꯔꯕꯣ
ꯍꯥꯥ
ꯅꯣꯡ ꯇꯥꯗꯕ꯭ꯔꯣ ꯅꯣꯏ ꯃꯐꯝꯗꯗꯤ
ꯇꯥꯗꯤ ꯍꯣꯏ
ꯑꯁ ꯑꯗꯨꯗꯤ ꯁꯥꯜꯂꯝꯅꯤꯍꯥ
ꯍꯣꯏ ꯁꯥꯕꯗꯤ ꯁꯥꯏꯌꯦ ꯑꯗꯨꯝ ꯌꯥꯅꯤ
ꯁꯝꯃꯔꯅ ꯍꯦꯟꯅ ꯏꯪꯕꯒꯨꯝ ꯇꯧꯏꯅꯦ
ꯅꯣꯛ ꯐꯨꯟꯕ ꯃꯤꯒꯤꯗꯤꯀꯣ ꯋꯥꯏꯅꯦ
ꯎꯝ ꯆꯜꯂꯥꯁꯦ
ꯀꯅꯥ ꯅꯪꯅ ꯆꯥꯛ ꯌꯦꯟꯁꯥꯡ ꯊꯣꯡꯕ꯭ꯔꯣ
ꯍꯥ
ꯆꯥꯛ ꯌꯦꯟꯁꯥꯡ ꯀꯅꯥꯅ ꯊꯣꯡꯕ꯭ꯔꯣ
ꯍꯣꯁꯇꯦꯜ ꯂꯩꯢꯕꯩꯅ ꯀꯨꯛ ꯑꯟꯇꯤꯅ ꯊꯨꯡꯉꯦ
ꯑꯣ ꯅꯣꯏꯅ ꯊꯣꯡꯗ꯭ꯔꯣ
ꯍꯣꯏ ꯑꯩꯈꯣꯏꯅ ꯊꯣꯡꯗꯦ
ꯊꯣꯡꯕꯗꯤ ꯍꯩꯕ꯭ꯔꯣ
ꯅꯪꯒꯤꯁꯦ
ꯎꯝ ꯁꯦꯟꯇꯣ